ꯑ ꯍꯜꯂꯣ ꯑ ꯍꯣꯏ
ꯇꯥꯕ꯭ꯔꯣ ꯕ꯭ꯔꯣ
ꯍꯣꯏ ꯇꯥꯏ ꯇꯥꯏꯌꯦ ꯅꯨꯡꯉꯥꯏꯔꯤꯕꯣ
ꯑꯣ ꯑꯧ ꯅꯨꯡꯉꯥꯏꯔꯤꯌꯦ ꯀꯝꯗꯧꯔꯤꯒꯦ ꯅꯪꯗꯤ
ꯑ ꯅꯨꯡꯉꯥꯏꯔꯤ ꯍꯥꯏꯕ ꯇꯥꯔꯦ ꯑꯩꯁꯨ
ꯑꫭ ꯀꯗꯧꯔꯝꯃꯤꯅꯣ ꯑꯥ ꯑ ꯁꯨꯝ ꯂꯩꯔꯤ ꯁꯃꯥꯏꯅ ꯑꯣ ꯀꯣꯂꯦꯖ ꯆꯠꯇ꯭ꯔꯣ
ꯑꯩꯗꯤ ꯍꯣꯏ ꯀꯣꯂꯦꯖ ꯆꯠꯇ꯭ꯔꯦ ꯉꯁꯥꯏꯗꯤ
ꯑꯣ
ꯅꯪꯗꯤ ꯀꯣꯂꯦꯖ ꯆꯠꯄ꯭ꯔ
ꯑꯩ ꯉꯁꯤꯗꯤ ꯆꯠꯇ꯭ꯔꯦꯅꯦ
ꯑꯣ ꯑꯣ ꯀꯩꯒꯤ ꯆꯠꯇꯕ ꯂꯝꯁꯥꯡ ꯉꯝꯗꯕ꯭ꯔꯥ
ꯑꯥ ꯑꯩꯁꯦ ꯏꯁꯥ ꯈꯔ ꯅꯨꯡꯉꯥꯏꯇꯧꯕꯀꯣ
ꯑꯣ ꯑꯆꯥ ꯑꯠꯆꯥ
ꯕꯁꯨ ꯇꯨꯝꯕ ꯍꯧꯒꯠꯄꯁꯨ ꯉꯝꯗ꯭ꯔꯕ ꯑꯗꯨꯁꯨ ꯑꯗꯨꯁꯨ ꯑꯃ ꯑꯣꯏꯔꯦ
ꯑ ꯎ ꯑꯗꯣ ꯆꯥꯛ ꯆꯥꯛꯇꯤ ꯆꯥꯔꯕꯣ
ꯍꯣꯏ ꯆꯥꯔꯦ ꯀꯪ ꯕ꯭ꯔꯣꯗꯤ ꯆꯥꯔꯕꯣ
ꯍꯣꯏ ꯆꯥꯔꯦ ꯑꯩ ꯑꯩꯁꯨ ꯍꯥꯏ
ꯀꯦꯟꯗ꯭ꯔꯝ ꯁꯥꯔꯒꯦ
ꯑꯅꯥꯅꯥꯁꯤꯦꯗꯤ ꯕꯦ ꯆꯕꯨꯅꯤ ꯑꯂꯨ ꯕꯤꯟꯁ ꯂꯣꯏꯅ ꯃꯤꯛꯁ ꯇꯧꯔꯒꯦꯀꯣ
ꯍꯥꯎꯔꯅꯤ ꯅꯗꯗꯤ
ꯍꯗꯗ ꯑ ꯅꯪꯗꯤ
ꯑꯩꯗꯤ ꯁ ꯔꯤꯒ ꯗꯜꯒ ꯔꯦꯟꯗ ꯂꯩꯕꯒꯤ ꯃꯍꯧꯁꯥꯅꯤꯗ ꯑꯩꯈꯣꯏꯗꯤ ꯔꯦꯟꯒꯤ ꯑꯦꯟꯁꯥꯡ ꯆꯥꯏ
ꯑꯣ ꯑꯦ ꯐꯅꯦ ꯍꯣꯁꯇꯦꯜ ꯅꯠꯇꯕ ꯔꯦꯟ ꯀꯣ
ꯑ ꯑꯔꯦꯟꯗ ꯂꯩꯕ
ꯎꯝ ꯑꯩꯁ ꯔꯦꯟꯗꯤ ꯅꯨꯡꯉꯥꯏꯕꯅꯤ ꯍꯥꯏ ꯑꯗꯣ ꯍꯣꯁꯇꯦꯜꯒꯨꯝꯕꯗꯤ ꯅꯨꯡꯉꯥꯏꯇꯦ ꯑꯗꯨꯒ ꯑꯣꯏ ꯆ ꯔꯦꯟꯗꯗꯤ ꯅꯨꯡꯉꯥꯏꯕꯅꯤ ꯁꯨꯃꯥꯏꯅ ꯊꯣꯡꯅꯒ ꯆꯥꯝꯅꯤꯕ
ꯅꯨꯡꯗꯤ ꯅꯨꯡꯉꯥꯏꯌꯦ ꯑꯗꯣ ꯀ ꯍꯥꯏꯁꯤꯔꯥ ꯄꯩꯁꯥ ꯂꯩꯇꯕꯗꯤ ꯋꯥꯏꯅꯦ
ꯎ ꯑꯗꯨꯕꯨꯗꯤ ꯑꯗꯨꯕꯨꯅꯤꯗꯪ ꯎꯝ ꯅꯪ ꯀꯩꯅꯣ ꯀꯨꯏꯔꯕꯣ ꯑꯥꯗ ꯂꯩ ꯏꯝꯐꯥꯜꯗ ꯂꯩꯕꯗꯣ
ꯑꯥ ꯀꯨꯏꯔꯦ ꯊꯥ ꯑꯍꯨꯝ ꯃꯔꯤꯃꯨꯛꯇꯤ ꯁꯨꯔꯦ ꯕ꯭ꯔꯣꯗꯤ ꯀꯥꯏ ꯂꯩꯕꯅꯣ ꯌꯨꯝꯗ ꯂꯩꯕ꯭ꯔꯣ
ꯎꯝ ꯑꯩ ꯌꯨꯝꯗ ꯂꯩꯌꯦꯦ ꯍꯣꯏ
ꯑꯣ ꯍꯟꯗꯛ ꯁꯤꯃꯤꯁꯇꯔ ꯀꯌꯥ ꯇꯝꯕꯅꯣꯕ꯭ꯔꯣꯗꯤ
ꯊꯥꯔꯠ ꯁꯃꯁꯇꯔ
ꯑꯣ ꯑꯁ ꯃꯥꯟꯅꯅꯦ ꯑꯗꯨꯗꯤ
ꯑꯗꯨ ꯑꯣꯏꯔꯁꯨ ꯑꯩꯗꯤ ꯑꯦꯅꯤ ꯋꯦꯁꯇ ꯇꯝꯅꯤꯡꯕ ꯔꯔꯤꯒꯨꯂꯔ ꯆ ꯔꯤꯒꯨꯂꯔ ꯅꯠꯇꯕꯀꯣ ꯎ ꯎꯝ
ꯑꯣ ꯣꯗꯤ ꯀꯩꯀꯩ ꯍꯣꯠꯅꯔꯤꯒꯦ ꯍꯧꯖꯤꯛ
ꯑꯁ ꯊꯕꯛꯀꯨꯝꯕ ꯀꯔꯤꯒꯨꯝꯕ ꯇꯧꯗꯗ ꯑꯗꯨꯝ ꯑꯗꯨꯝ ꯂꯩ ꯑꯗꯨ ꯑꯣꯏꯔꯁꯨ ꯍꯧꯖꯤꯛꯀꯥꯟꯁꯦ ꯑꯩ ꯅꯥꯒꯥꯂꯦꯟꯗ ꯂꯩꯌꯦꯕ
ꯑꯣ ꯑꯣ ꯕ꯭ꯔꯣꯗꯤ ꯕꯣꯜꯒꯨꯝꯕ ꯁꯥꯟꯅꯕ꯭ꯔꯣ ꯕꯣꯜꯒꯨꯝꯕ ꯁꯥꯟꯅꯕ꯭ꯔꯣ ꯑꯥ
ꯑꯣꯜꯒꯕꯗꯤ ꯁꯅꯥꯏ ꯍ
ꯑꯣ
ꯑꯗꯨ ꯁꯝꯗꯤ ꯁꯅꯥꯗꯣ ꯀꯩꯅꯣ ꯅꯒꯂꯦꯟꯗ ꯀꯩꯅꯣ
ꯑꯩ ꯑꯩꯁꯨ ꯃꯅꯤꯄꯨꯔꯗꯅꯦꯕꯀꯣ ꯂꯩꯕꯁꯦ ꯌꯥꯝꯅ ꯑꯗꯨ ꯅꯥꯒꯥꯂꯦꯟꯗ ꯂꯥꯛꯄꯗꯤ ꯂꯥꯛꯄ ꯀꯨꯏꯕꯗꯤ ꯀꯨꯏꯕꯗꯤ ꯀꯨꯏꯔꯦ ꯑꯗꯨ ꯑꯣꯏꯔꯁꯨ ꯎꯝ ꯐ꯭ꯔꯦꯟꯁꯤꯡ ꯀꯩꯅꯣ ꯕꯣꯜꯒꯨꯝꯕ ꯇꯧꯅꯤꯡꯉꯥꯏ ꯇꯤꯝꯒꯨꯝꯕꯒꯨꯝ ꯑꯗꯨꯃꯥꯏꯅ ꯀꯩꯅꯣ ꯇꯧꯕꯀꯣ ꯑꯗꯨꯅ ꯔꯤꯒꯨꯂꯔ ꯑꯦꯕ꯭ꯔꯤꯗꯦꯗꯤ ꯎꯝ
ꯂꯝ ꯂꯝꯒꯤ ꯃꯤꯃꯤꯡꯗꯣ ꯄꯥꯟꯕ ꯌꯥꯗꯕ ꯃꯥꯜꯂꯤꯅꯦ
ꯎꯝ
ꯑ ꯍꯟꯗꯛ ꯋꯥꯔꯜ ꯀꯞꯁꯤꯗꯤ ꯀꯃꯥꯏ ꯀꯃꯥꯏ ꯇꯧꯒꯦ ꯅꯨꯡꯉꯥꯏꯕ ꯌꯦꯡꯕ꯭ꯔꯣ ꯅꯪꯗꯤ ꯕꯣꯜ ꯉꯔꯥꯡ
ꯕꯣꯜ ꯌꯦꯡꯗꯦꯗ ꯑꯩꯗꯤ
ꯑꯣ
ꯕꯣꯜ ꯁꯥꯟꯅꯕꯗꯤ ꯁꯥꯟꯅꯩ ꯑꯗꯣ ꯌꯦꯡꯕꯁꯦ ꯏꯟꯇꯔꯦꯁ ꯑꯗꯨꯝ ꯂꯩꯕꯨꯗꯤ ꯂꯩꯇꯦ ꯇꯥꯔꯗꯤ ꯂꯥꯁ ꯂꯥꯁ ꯇꯥꯏꯃꯤꯡꯒꯤ ꯀꯞꯇꯗꯤ ꯕꯦꯇꯤꯡ ꯇꯧꯔꯒꯀꯣ ꯑꯗꯨꯝ ꯀꯩꯅꯣ ꯇꯧꯕꯤ ꯇꯧꯋꯦ ꯑꯗꯨ ꯍꯧꯖꯤꯛꯀꯥꯟꯁꯦ ꯕꯣꯜ ꯌꯦꯡꯗꯦ ꯑꯩ
ꯑꯣ ꯃꯃꯥꯒ ꯕꯕꯥꯍꯣꯏꯒ ꯂꯩꯃꯤꯟꯅꯕ꯭ꯔꯣ
ꯎꯝ ꯍꯣꯏ ꯂꯣꯏꯅ ꯂꯩꯏ
ꯑꯣꯥ ꯅꯨꯡꯉꯥꯏꯔꯝꯅꯤꯅꯦ ꯅꯣꯏ ꯂꯩꯕ ꯃꯐꯝꯗꯣ
ꯑꯁ ꯅꯨꯡꯉꯥꯏꯇꯦꯗ ꯁꯥꯕꯅ
ꯀꯣꯏꯕꯈꯣꯠꯄ ꯆꯠꯄ ꯌꯥꯏꯅꯦ
ꯎꯝ ꯑꯗꯨꯕꯨꯗꯤ ꯑꯗꯨꯕꯨꯅꯦ ꯑꯗꯣ ꯁꯤꯗ ꯑꯁꯤꯗꯗꯤ ꯌꯥꯝ ꯁꯥꯏꯕ ꯑꯩꯈꯣꯏ ꯂꯩꯕ ꯃꯐꯝꯗꯗꯤꯀꯣ
ꯑꯣ ꯁꯥꯔꯝꯅꯤ ꯍꯣꯏ ꯁꯤꯗꯁꯨ ꯑꯗꯨꯝ ꯁꯥꯏꯌꯦꯗ ꯅꯣꯡꯁꯦ ꯆꯨꯒꯗ꯭ꯔꯥ ꯈꯟꯕꯅꯤ ꯁꯨꯛꯆꯨ ꯆꯨꯗꯦ ꯃꯪꯗꯤ ꯃꯪꯉꯤ ꯁꯨꯛꯆꯨ ꯆꯨꯗꯤ ꯆꯨꯔꯛꯇꯦ
ꯎꯝ ꯅꯪ ꯅꯪꯁꯦ ꯀꯔꯤ ꯁꯕꯖꯦꯛ ꯂꯧꯕ꯭ꯔꯥ
ꯑꯩ ꯄꯣꯜꯇꯤꯀꯦꯜ ꯁꯥꯏꯟꯁ ꯂꯧꯋꯦ ꯕ꯭ꯔꯣꯗꯤ
ꯑꯁ ꯆꯞ ꯃꯥꯟꯅꯩꯍꯦ
ꯑꯣ ꯄꯣꯜꯂꯤꯇꯤꯀꯦꯜ ꯁꯥꯏꯟꯁ꯭ꯔꯣ ꯑꯣ ꯁꯨꯝ ꯈꯔ ꯅꯨꯡꯉꯥꯏꯕ ꯊꯤꯔꯒ ꯂꯧꯕꯅꯤ
ꯑꯩꯁꯨ ꯈ꯭ꯔꯥ ꯍꯣꯃ ꯑ ꯋꯥꯏ ꯋꯥꯏ ꯃꯥꯅꯤ
ꯑꯔꯨꯕ ꯂꯧꯔꯁꯨ ꯍꯌꯦꯡꯋꯥꯏ ꯑꯦꯛꯖꯥꯝꯗ ꯀꯣꯛ ꯉꯥꯎꯋꯦꯕ
ꯕ꯭ꯔꯣꯁꯦ ꯀꯩꯅꯣ ꯔꯣꯡꯃꯩꯔꯥ
ꯅꯠꯇꯦ ꯆꯤꯔꯨ ꯇꯥ꯭ꯔꯥꯏꯞꯅꯦ
ꯆꯤꯔꯨ
ꯑ ꯕ꯭ꯔꯣꯗꯤ ꯔꯣꯡꯃꯩ ꯑꯣꯏꯔꯝꯅꯤꯅꯦ
ꯍꯥ ꯔꯣꯡꯃꯩ ꯅꯠꯇꯦ ꯑꯩꯗꯤ ꯅꯪ ꯅꯪ ꯈꯥꯡ ꯖꯂꯤꯌꯥꯡꯔꯣꯡꯗ ꯑꯍꯨꯝ ꯇ꯭ꯔꯥꯏꯞ ꯂꯩꯗꯅ
ꯑꯣ ꯂꯤꯌꯥꯡꯃꯩꯔꯣ ꯅꯠꯇ꯭ꯔꯒ ꯖꯦꯟꯃꯩꯔꯣ
ꯑ ꯖꯦꯟꯃꯩꯅꯤ ꯖꯦꯟꯃꯩꯅꯤ ꯚꯥꯏ
ꯑꯣ ꯖꯦꯟꯃꯩꯒꯤ ꯏꯃꯥꯟꯅꯕ ꯑꯃꯅꯤꯗꯤ ꯂꯩꯕꯅꯦ
ꯆꯤꯔꯨ ꯍꯥꯏꯁꯦ ꯆꯥꯟꯗꯦꯜꯒꯤ ꯁꯥꯏꯠ ꯇꯔꯥ
ꯅꯠꯇꯦ ꯅꯠꯇꯦ ꯑꯥ ꯃꯈꯥꯔꯣꯝꯒꯤ ꯁꯥꯠꯇ ꯆꯟꯗꯧꯔꯣ ꯑꯗꯨꯋꯥꯏꯔꯣꯝꯗꯗꯤ ꯃꯤ ꯆꯤꯅꯨ ꯂꯩꯇꯦꯗꯏ ꯑꯩꯈꯣꯏ
ꯑꯣ
ꯑꯩꯈꯣꯏ ꯆꯤꯔꯨꯁꯤꯡꯁꯨ ꯃꯤ ꯌꯥꯝꯗꯕꯅꯤꯅꯀꯣ
ꯎꯝ ꯑꯗꯨ ꯅꯈꯣꯏꯁꯦ ꯆꯤꯔꯨꯁꯦ ꯅꯥꯒꯥꯔꯥ ꯅꯥꯒꯥ ꯅꯠꯇ꯭ꯔꯕ꯭ꯔ
ꯍꯧꯖꯤꯛꯄꯨꯗꯤ ꯅꯥꯒꯥ ꯅꯥꯒꯥꯒ ꯁꯝꯅꯔꯕꯅꯤ ꯅꯥꯒꯥ ꯑꯣꯏꯔꯕꯅꯦ ꯍꯧꯖꯤꯛꯇꯤ ꯑꯗꯣ ꯑꯁꯤꯒꯨꯝꯕꯁꯤꯗꯤ ꯁꯥꯔꯣꯏꯁꯤꯅ
ꯑꯨ ꯌꯨ ꯎꯝ
ꯑꯩꯈꯣꯏꯗꯤ ꯒꯥ ꯑꯣꯏꯒꯦꯔ ꯃꯨꯒꯤ ꯑꯣꯏꯒꯦꯔꯥ ꯃꯩꯠꯇꯤ ꯑꯣꯏꯒꯦꯔꯥ ꯑꯃꯨꯛ ꯈꯛꯇꯅꯤ ꯁꯤ ꯂꯩꯔꯦ ꯈ꯭ꯔꯤꯁꯇꯌꯥꯟꯇꯔ ꯀꯣ
ꯍꯣꯏ ꯍꯣꯏ ꯎ ꯎ ꯅꯪꯁꯦ ꯕꯞꯇꯤꯁꯔꯥ ꯀꯤꯊꯂꯤꯒ꯭ꯔꯥ
ꯕꯞꯇꯤꯁ ꯑꯣꯏꯗꯧꯅꯦ
ꯑꯣ
ꯁꯤꯒꯨꯝꯕꯁ ꯄꯥꯟꯕ ꯌꯥꯗꯕ ꯑꯣ ꯁꯤꯒꯨꯝꯕꯁꯦ ꯄꯥꯟꯕ ꯌꯥꯗꯕꯒꯨꯝꯕ ꯍꯥꯏꯅꯦ ꯁꯤꯒꯤ ꯁꯤꯒꯤ ꯀꯩꯅꯣꯁꯤꯗ ꯑꯩꯈꯣꯏ ꯋꯥꯔꯤ ꯁꯅꯕꯗ
ꯑꯩ ꯀꯩꯅꯣ ꯑꯦꯛꯁꯄ꯭ꯔꯦꯟ ꯂꯩꯇꯕꯒꯤꯀꯣ
ꯑꯣ ꯑꯩꯁꯨꯅꯦ ꯉꯔꯥꯡ ꯉꯍꯥꯛꯇ ꯍꯧꯔꯤꯕꯅꯦ ꯁꯤ ꯀꯣꯜ ꯇꯧꯕꯁꯦ
ꯑꯩꯁꯨꯅꯤ ꯍꯥꯏꯁꯨꯅꯤ ꯅꯪ ꯗꯤꯁ ꯏꯌꯥꯔ ꯁꯦꯃꯤꯁꯇꯔ ꯀꯌꯥꯗꯅ
ꯑꯦ ꯑꯦ ꯆꯠ ꯃꯥꯟꯅꯦꯩ ꯊꯥꯔ ꯑꯣꯏꯗꯅꯦꯁꯨ
ꯑꯆꯥ ꯑꯠꯆꯥ
ꯑꯥꯎꯗꯤ ꯀꯣꯂꯦꯁꯨ ꯉꯥꯏꯍꯥꯛ ꯂꯩꯔꯗꯤ ꯃꯨ ꯂꯣꯏꯔꯅꯤ ꯑ
ꯎ ꯂꯣꯏꯕ ꯀꯥꯟꯗ ꯃꯄꯥꯟꯒꯨꯝꯕ ꯆꯠꯅꯤꯡꯉꯥꯏ ꯄ꯭ꯂꯥꯟ ꯇꯧꯕ꯭ꯔꯥ ꯅꯠꯇ꯭ꯔꯒ
ꯍꯣꯏ ꯃꯥꯁꯇꯔꯗꯤ ꯃꯄꯥꯟꯗꯗꯤ ꯇꯧꯅꯤꯡꯕꯅꯦ ꯑꯗꯣ ꯈꯪꯗꯦ ꯊꯣꯛ ꯊꯣꯛꯄ ꯂꯥꯛꯑꯅꯤ
ꯎꯝ
ꯔꯣꯏꯗꯤ ꯂꯧ ꯏꯁꯤꯡꯗꯤ ꯎꯔꯕꯣ ꯑꯗꯨꯋꯥꯏꯗ
ꯀꯔꯤꯕ
ꯂꯧꯁꯤꯡ ꯎꯅꯔꯕꯣ
ꯂꯧꯁꯤꯡ
ꯂꯧ ꯏꯁꯤꯡ ꯂꯧꯒꯨꯝꯕ ꯄꯦꯗꯤꯐꯤꯜꯒꯨꯝꯕ
ꯍꯣꯏ ꯍꯣꯏ
ꯑꯣ ꯅꯣꯡ ꯐꯪꯗꯕ ꯇꯥꯗꯕꯒꯤꯀꯣ ꯍꯧꯖꯤꯛꯁꯦ ꯁ꯭ꯋꯥꯏꯗꯗꯤ ꯑꯁ ꯌꯥꯝ ꯋꯥꯏꯅ ꯏꯁꯤꯡ ꯂꯩꯇꯕꯒꯤ
ꯑꯣ ꯑ
ꯋꯥꯏꯑꯕ ꯑꯦꯟꯁꯥꯡ ꯅꯥꯄꯤ ꯌꯣꯟꯅꯤꯡꯉꯥꯏꯁꯨ ꯑꯝꯇ ꯂꯩꯇ꯭ꯔꯦ ꯏꯁꯤꯡ ꯂꯧ ꯂꯧ ꯏꯁꯤꯡ ꯂꯩꯇꯕꯒꯤꯀꯣ ꯂꯧꯗ ꯏꯟꯖꯥꯡ ꯅꯥꯄꯤ ꯊꯥꯕꯁꯨ ꯍꯧꯗ꯭ꯔꯦꯕ ꯍꯣꯏ ꯀꯪꯅꯈ꯭ꯔꯦꯕ ꯍꯧꯖꯤꯛꯁꯦ ꯅꯣꯡ ꯇꯥꯔꯗꯤ ꯏꯟꯁꯥꯡ ꯅꯥꯄꯤ ꯌꯥꯝ ꯐꯖꯅꯤꯉꯥꯏ ꯃꯇꯝꯅꯤꯅꯦꯕ ꯍꯧꯖꯤꯛꯁꯦ
ꯎꯝ ꯑꯗꯨ ꯅꯣꯡ ꯇꯥꯗ꯭ꯔꯣ ꯁꯣꯏꯗ
ꯅꯣꯡꯁꯦ ꯇꯥꯗꯣꯏꯅꯦ ꯁ꯭ꯋꯥꯏꯗ ꯃꯪꯗꯤ ꯃꯪꯉꯒ ꯇꯥꯔꯁꯨ ꯈꯤꯇꯪ ꯈꯤꯇꯪ ꯇꯥꯕ ꯛꯀ ꯅꯨꯡꯁꯥ ꯅ ꯁꯥꯕ
ꯁꯤꯗꯁꯨ ꯀꯣꯏꯕ
ꯑꯥ
ꯆꯠꯄꯗꯤ ꯆꯠꯂꯦꯗ ꯑꯗꯨ ꯑꯣꯏꯔꯁꯨ ꯑꯗꯨꯝ ꯃꯐꯝꯁꯨ ꯂꯩꯇꯦ
ꯎꯝ
ꯑꯗꯨ ꯐ꯭ꯔꯦꯟꯁꯤꯡꯁꯨ ꯂꯣꯏꯅ ꯀꯩꯅꯣ ꯕ꯭ꯌꯨꯖꯤ ꯇꯧꯕ ꯉꯥꯛꯇ ꯀꯣ ꯃꯄꯥꯟꯗ ꯂꯩꯕ ꯀꯣꯂꯦꯖ ꯆꯠꯄ ꯀꯔꯤ ꯀꯔꯤ ꯇꯧꯕ
ꯑꯗꯨꯅꯦ ꯑꯩꯈꯣꯏ ꯏꯊꯟꯇ ꯆꯠꯄꯁꯨ ꯅꯨꯡꯉꯥꯏꯇꯦꯕꯀꯣ ꯑꯀꯣꯏꯕꯒꯨꯝꯕꯗꯤ ꯐ꯭ꯔꯦꯟꯁꯤꯡꯒ ꯌꯥꯝ ꯄꯨꯜꯂꯒ ꯆꯠꯂꯗꯤ ꯅꯨꯡꯉꯥꯏꯌꯦꯕ
ꯎꯝ ꯃꯥꯅꯤ ꯃꯥꯅꯤ ꯑꯗꯣ ꯅꯪꯒꯤ ꯆꯍꯤ ꯀꯌꯥꯒꯨꯝꯕ ꯁꯨꯔꯒꯦ
ꯑꯩꯁꯦ ꯇ꯭ꯋꯦꯟꯇꯤ ꯋꯥꯟ ꯇ꯭ꯋꯦꯟꯇꯤ ꯇꯨ ꯔꯟꯅꯤꯡꯅꯦ
ꯑꯣ ꯑꯣ ꯑꯣ
ꯔꯣꯗꯤ
ꯑꯩꯁꯦ ꯇ꯭ꯋꯦꯟꯇꯤ ꯁꯤꯛꯁ ꯏꯔꯝꯅꯤ
ꯑꯣ ꯑꯠꯆꯥ ꯑꯆꯥ ꯑꯗꯨꯗꯤ ꯕ꯭ꯔꯣꯅꯍꯜꯂꯤꯅꯦ
ꯑꯩꯁꯦ ꯇꯨꯋꯦꯜꯐ ꯂꯣꯏꯕ ꯀꯥꯟꯗ ꯑ ꯑꯩ ꯇꯣꯛꯈꯤꯕꯀꯣ
ꯑꯣ ꯑꯆꯥ ꯑꯠꯆꯥ ꯀꯣꯂꯦꯖ ꯒꯦꯠ ꯏꯌꯥꯔ ꯊꯝꯕ ꯀꯣ
ꯑꯗꯨꯒꯤ
ꯑ
ꯕ꯭ꯔꯣ ꯑꯩꯈꯣꯏꯗꯤ ꯏꯆꯤꯟ ꯏꯅꯥꯎ ꯀꯌꯥ ꯑꯣꯏꯗꯣꯏꯅꯣ
ꯑꯩꯁꯦ ꯇꯔꯨ
ꯑꯣ
ꯔꯨꯛ ꯂꯩ
ꯅꯨꯄꯥ ꯉꯥꯛꯇꯔꯣ ꯅꯨꯄꯤꯁꯨ ꯌꯥꯎꯕ꯭ꯔꯣ
ꯅꯨꯄꯤꯅ
ꯍꯥ
ꯑꯗꯨꯒ ꯅꯨꯄꯤꯅ ꯑꯅꯤ ꯑꯗꯨꯒ ꯅꯨꯄꯥꯅ ꯃꯔꯤ
ꯑꯣ ꯑꯩꯈꯣꯏꯗꯤ ꯅꯨꯄꯥ ꯉꯥꯛꯇꯅꯦ ꯅꯨꯄꯤ ꯌꯥꯎꯗꯦ
ꯑꯠꯆꯥ ꯑꯠꯆꯥ ꯑꯗꯨꯗꯤ ꯋꯥꯔꯝꯅꯤꯅꯦ
ꯑ ꯋꯥꯏ ꯋꯥꯏ ꯅꯨꯄꯤ ꯌꯥꯎꯗ꯭ꯔꯁꯤꯀꯣ ꯑꯃꯔꯣꯝꯗ ꯍꯥꯏꯔꯗꯤ ꯅꯨꯄꯤ ꯑꯥ ꯅꯨꯄꯤ ꯑꯃꯈꯛꯇꯪ ꯌꯥꯎꯔꯗꯤꯀꯣ ꯅꯨꯡꯉꯥꯏꯒꯗꯧꯕ ꯍꯥꯏꯗꯤ ꯊꯕꯛ ꯌꯦꯟꯁꯥꯡ ꯊꯕꯛ ꯏꯟꯈꯥꯡ ꯁꯨꯕꯒꯤ ꯅꯠꯇꯕꯀꯣ ꯍꯥꯏꯗꯤ
ꯍꯣꯏ ꯍꯣꯏ ꯍꯣꯏ ꯍꯣꯏ ꯍꯣꯏ ꯑꯁ ꯊꯕꯛꯀꯤ ꯅꯠꯇ꯭ꯔꯁꯨ ꯀꯣ ꯅꯨꯄꯤ ꯂꯩꯇ꯭ꯔꯗꯤ ꯑꯁ ꯋꯥꯕꯗꯤ ꯋꯥꯕꯅꯤꯍꯦ
ꯑꯗꯨꯅꯦ ꯏꯃꯥꯁꯨ ꯋꯥꯏꯑꯕꯀꯣ
ꯎꯝ ꯍꯝꯝ ꯑꯗꯣ ꯅꯪꯅ ꯌꯦꯡꯒꯦꯁ꯭ꯔꯥ
ꯑꯩꯅ ꯑꯦꯜꯗꯦꯁꯅꯦ ꯑꯩꯈꯣꯏ ꯅꯨꯄꯥ ꯑꯍꯨꯝꯅꯦꯕ ꯑꯩꯅ ꯑꯍꯟ ꯑꯗꯨꯒ ꯏꯈꯥꯗ ꯑꯅꯤ꯫
ꯑꯗꯨꯗꯤ ꯃꯇꯝꯁꯨ ꯌꯥꯝ ꯂꯩꯔꯤꯗ꯫
ꯑ ꯑꯦꯁ ꯏꯃꯥ ꯍꯣꯏꯁꯨ ꯍꯅꯨꯈ꯭ꯔꯦꯗ ꯍꯦꯍꯦ꯫
ꯑꯗꯨꯝ ꯑꯥ ꯄꯣꯛꯄꯁꯨ ꯌꯥꯏꯗꯅ꯫
ꯑꯥ꯫
ꯅꯠꯇ꯭ꯔꯒ ꯅꯪꯅ ꯅꯨꯄꯤ ꯊꯤꯒꯦ ꯍꯥꯏꯔꫭꯕ꯫